ꯍꯜꯂꯣ ꯇꯥꯔꯔꯕꯣ
ꯇꯥꯔꯦ ꯇꯥꯔꯦ ꯅꯪ ꯉꯥꯡꯕꯗꯣ ꯑꯃꯨꯛ ꯇꯥꯗꯕ
ꯑꯣ ꯑ ꯑꯩꯅꯗꯤ ꯑꯃꯨꯛ ꯀꯥꯏꯌꯦꯕ ꯑꯗꯨꯒ ꯑꯗꯨꯒꯤꯅꯦ ꯑꯩꯅ ꯅꯪ ꯇꯥꯔꯕꯣ ꯍꯪꯉꯦ
ꯎꯄꯥꯗ
ꯑꯥ
ꯀꯌꯥꯃꯨꯁꯥ ꯑꯒ
ꯇꯧꯍꯦ ꯅꯪꯒꯨꯝꯕ ꯂꯩꯀꯥꯅꯤ
ꯑꯣ ꯃꯃꯤ ꯝ ꯀꯩꯀꯥꯕꯣꯅꯦ
ꯦꯛ ꯀꯧꯋꯦ
ꯑꯣ ꯅꯣꯏ ꯏꯆꯤꯜ ꯏꯅꯥꯎ ꯃꯈꯩꯗ ꯅꯪ ꯈꯛꯇꯅꯦ ꯅꯪ ꯌꯨꯝ ꯄꯥꯂꯤꯁꯦ
ꯅꯠꯇꯦꯗ ꯑꯩ ꯏꯅꯥꯎꯕꯤꯅ ꯀꯣꯏꯉꯣꯟꯗꯦ ꯍꯥꯡꯉ ꯄꯥꯡꯗ꯭ꯔꯦꯗ
ꯅꯥꯄꯤꯤꯗ
ꯎꯝ
ꯑꯁ ꯑꯗꯨ ꯅꯉꯣꯟꯗꯩ ꯕꯣꯒꯜ ꯂꯧꯥꯎꯔꯝꯕꯅꯤꯅꯦ
ꯕꯣꯀ ꯂꯧꯈꯠꯂ ꯄꯥꯟꯈ꯭ꯔꯦ ꯑꯗꯨꯗꯨꯒ ꯑꯩꯅ ꯪ ꯀꯣꯅ ꯄꯥꯜꯂꯤꯅꯦꯦ
ꯎ
ꯑꯗꯨꯒ ꯑꯩꯈꯣꯏ ꯏꯅꯥꯎꯄꯥ ꯑꯩꯈꯣꯏ ꯏꯅꯥꯎꯄꯥ ꯏꯅꯥꯎꯄꯥ ꯑꯃꯒ ꯏꯅꯥꯎꯄꯤ ꯑꯃꯒ ꯂꯩ ꯑꯩꯈꯣꯏ ꯏꯆꯤꯜ ꯏꯅꯥꯎ ꯃꯔꯤꯅꯦꯕ
ꯎꯝ ꯑꯩꯈꯣꯏꯗꯤ ꯌꯨꯝꯒ ꯄꯥꯅꯤꯡꯇ꯭ꯔꯦꯗ ꯍꯌꯦꯡ ꯀꯣꯟꯅ ꯅꯨꯄꯤꯒ ꯊꯤꯅꯤꯡꯉꯣ ꯐꯥꯎꯗ꯭ꯔꯦꯗ ꯅꯨꯄꯤꯒ
ꯀꯣꯏꯅ ꯄꯥꯃꯤꯅ ꯄꯤꯊꯤ ꯀꯗꯤ ꯑꯦ ꯀꯔꯦꯅꯤ ꯃꯣꯏ ꯀꯣꯏꯕꯁꯔ ꯆꯂꯥ ꯍꯦꯛꯇ ꯄꯝ ꯅ ꯃꯣꯏ
ꯑꯣꯏꯕꯁꯨ ꯆꯠꯅꯤꯡꯗꯦ
ꯀꯣꯏꯕ ꯆꯠꯄ ꯍꯥꯏꯔꯒ ꯉꯔꯥꯡ ꯅꯍꯥꯟꯗꯗꯨꯅꯦ ꯀꯩꯅꯣꯗ ꯃꯣꯏ ꯃꯔꯤ ꯄꯨꯟꯁꯤꯜꯂꯒ
ꯑꯩꯈꯣꯏ ꯑꯩꯈꯣꯏ ꯏꯃꯥ ꯏꯃꯥꯒꯤ ꯃꯄꯥꯡꯗꯣ ꯃꯣꯏꯔꯥꯡꯗꯅꯦꯕ
ꯃꯣꯏꯔꯥꯡꯗ
ꯎꯝ ꯎꯝ ꯑꯗꯨꯗꯨꯅ ꯃꯣꯏꯗꯤ ꯉꯥꯛꯇ ꯉꯥꯛꯇ ꯄꯨꯆꯠꯁꯨ ꯆꯠꯂꯦꯕ ꯂꯦꯛꯄꯗꯣ ꯂꯣꯛꯇꯥꯛꯇ ꯅꯣꯏꯒꯤ ꯍꯠ ꯁꯥꯔ ꯂꯩꯕꯗꯣ
ꯍꯣꯏ ꯍꯣꯏ ꯅꯣꯡꯃ ꯃꯣꯏ ꯄꯩꯁꯥ ꯄꯤꯔꯒ ꯂꯦꯛꯄꯤꯗꯣ ꯑꯩꯈꯣꯏ ꯆꯠꯇ꯭ꯔꯤꯗ ꯑꯃꯨꯛꯇ ꯆꯠꯀꯦ ꯇꯧ ꯐꯪꯗꯔ ꯂꯩ
ꯑꯩꯅ ꯅꯣꯏ ꯄꯩꯁꯥ ꯌꯥꯝ ꯄꯥꯃꯨꯏ ꯅꯣꯏ ꯄꯩꯁꯥ ꯌꯥꯝ ꯃꯥꯡꯍꯂꯦ ꯆꯠꯂꯦꯅ ꯉꯥꯡꯉꯤꯅꯦ ꯑꯗꯨꯒ ꯃꯣꯏꯅ ꯄꯩꯁꯥꯕꯨ ꯑꯃꯨꯛ ꯇꯥꯜꯂꯁꯨ ꯐꯪꯉꯗꯕꯨ ꯌꯦ ꯇꯎꯄ
ꯑꯩꯈꯣꯏ
ꯄꯩꯁꯥꯜꯂꯤ ꯌꯥꯃꯤ ꯌꯥꯗꯦ ꯌꯥ ꯑꯗꯨꯗꯨꯗꯤꯌꯥ
ꯍꯧꯕꯅꯤ
ꯃꯤ ꯑꯃꯗ ꯂꯨꯄꯥ ꯆꯥꯝꯃꯉꯥ ꯆꯥꯝꯃꯉꯥꯗ ꯀꯩꯅꯣ
ꯆꯥꯝꯃꯉꯥꯗꯨꯗꯤ ꯀꯩꯅꯣꯅꯦ ꯂꯦꯛꯄ
ꯂꯩꯕꯗꯨꯒꯤ ꯀꯤꯆꯟꯒꯤ ꯀꯩꯀꯥꯒꯤꯗꯨꯅ ꯅꯣꯏꯅ ꯇꯧꯖ ꯂꯣꯏꯅꯦꯦ
ꯍꯣꯏ ꯑꯗꯨ ꯃꯣꯏꯅ ꯇꯧꯍꯜꯂꯁꯨ ꯌꯥꯏ ꯃꯣꯏꯅ ꯇꯧꯔꯅ ꯑꯃꯨꯛ ꯈꯔ ꯆꯥꯎꯈꯠꯄ ꯂꯤꯁꯤꯡ ꯃꯤ ꯑꯃꯒꯤ ꯂꯤꯁꯤꯡ ꯑꯃꯒ ꯆꯅꯤ ꯆꯍꯨꯝ ꯂꯧꯕꯅꯦꯕ
ꯍꯣꯏ ꯑꯗꯨꯅꯦ ꯑꯗꯨ ꯑꯩꯅ ꯑꯩꯅ ꯅꯣꯏ ꯄꯩꯁꯥꯗꯣ ꯌꯥꯝ ꯄꯥꯎꯃꯨꯏꯅ ꯍꯥꯏꯕꯩꯅ ꯑꯗꯨꯒꯁ ꯄꯩꯁꯥ ꯄꯥꯝꯃꯨꯔꯣ ꯀꯩꯗꯧꯗꯩ ꯑꯃꯨꯛ ꯇꯥꯜꯂ ꯐꯪꯕꯒꯤꯄꯣꯅ ꯍꯦꯛꯇ ꯍꯥꯏꯔꯛꯀꯅꯦꯕ ꯑꯗꯨꯕꯨꯗꯤ ꯑꯩꯈꯣꯏꯅ ꯄꯨꯊꯣꯛꯄ ꯅꯠꯇ꯭ꯔꯦ ꯃꯣꯏ ꯃꯁꯥ ꯄꯨꯊꯣꯛꯑ ꯆꯠꯇ꯭ꯔꯕꯅꯤꯅ ꯀꯩꯁꯨꯝ ꯇꯧꯕꯨꯗꯤ ꯍꯥꯏꯗꯕ
ꯆꯥꯛ ꯄꯨꯛ ꯊꯟꯕꯁꯤꯁꯨ ꯋꯥꯏꯅꯦ
ꯆꯥꯛ ꯂꯥꯕꯁꯨ ꯋꯥꯕ ꯈꯣ ꯆꯥꯛꯁꯤ ꯌꯥꯝ ꯂꯥꯝꯃ ꯆꯠ ꯀꯩꯅꯣ ꯇꯧꯔꯒꯦ ꯌꯥꯝ ꯆꯠꯊꯔꯗꯗ ꯋꯥꯕ ꯅꯪ ꯀꯩꯅꯣꯒꯤ ꯚꯝꯒꯤ ꯁꯦꯔꯤꯁ ꯑꯃ ꯂꯩꯗ ꯑꯅꯦ ꯆꯥꯛꯀꯨ ꯈꯟꯗ ꯁꯜꯂꯒ ꯂꯨꯗ ꯌꯥꯗꯕꯒꯤ
ꯄꯐꯨ ꯆꯥꯏꯂ
ꯅꯣꯟꯗ ꯌꯥꯗꯕꯩꯗ ꯑꯗꯨꯏ ꯑꯋꯥꯕꯗꯣ ꯑꯗꯨꯅ ꯇꯧꯗꯣꯏ
ꯍꯣꯏ
ꯇꯥꯏ ꯌꯥꯝ ꯆꯥꯕꯁꯨ ꯋꯥꯕꯅ ꯍꯦꯛ ꯑꯁꯦꯡꯕ ꯑꯣꯏꯅ ꯊꯥꯖꯗꯅ ꯊꯕꯛꯀ ꯇꯧ ꯉꯝꯅꯦꯕ ꯋꯥꯏꯒꯤꯗ ꯊꯦꯡꯉꯝꯕꯗꯥ
ꯑꯁ ꯂꯦꯡꯕ ꯅꯣꯟꯗꯕꯁꯨ ꯌꯥꯗ ꯇꯧꯕꯗꯣ
ꯆꯥꯛ ꯇꯟ ꯆꯥ ꯁꯂꯒ ꯊꯕꯛ ꯀꯥꯏꯗꯅ ꯇꯧꯗꯕꯤꯗ ꯃꯃꯨꯡꯗ ꯁꯦꯠꯊꯔꯒ ꯂꯩꯕ ꯑꯣꯏꯗꯤ ꯐꯕ
ꯅꯨꯄꯥꯗꯣ ꯌꯥꯝ ꯆꯥꯕ ꯑꯁꯣꯏꯄ ꯍꯥꯏꯗꯤ ꯁꯂꯥꯀꯨꯝꯕꯗꯣ ꯆꯥꯛꯇ ꯌꯥꯝ ꯆꯥꯗ ꯠꯇꯦꯕ ꯆꯥꯛꯇꯤ ꯒ꯭ꯔꯥꯝꯒꯨꯝꯗ ꯑꯣꯜꯂ ꯆꯥꯏꯑꯕ ꯑꯗꯨꯒ ꯑꯗꯨ ꯅꯠꯇꯕ ꯑꯁꯣꯏ ꯑꯄꯥ ꯌꯥꯝ ꯆꯥꯏꯌꯦꯕ
ꯑꯗꯨꯕꯨꯗꯤ ꯐꯩꯌꯦꯟ ꯆꯂꯥ ꯀꯦꯀ ꯀꯥꯏꯗꯨꯕꯨꯗꯤ
ꯑꯗꯨꯝꯕ ꯆꯥꯕꯅꯤ ꯍꯥꯏꯁꯦ ꯆꯥꯛꯇꯤ ꯌꯥꯝ ꯆꯥꯗꯦ ꯆꯥꯛꯇꯤ ꯒ꯭ꯔꯥꯝ
ꯆꯥꯛꯇꯤ ꯌꯥꯝ ꯍꯦꯚ ꯑꯣꯏꯅ ꯆꯥꯁꯤꯜꯂꯁꯨ ꯃꯥꯏ ꯀꯔꯤꯝꯇ
ꯍꯣꯏ ꯍꯥꯏꯗꯤ ꯑꯩꯈꯣꯏꯗꯤ ꯁꯥꯟꯅꯕꯅꯤ ꯂꯝꯖꯦꯜ ꯅꯨꯡ ꯆꯦꯟ ꯆꯥꯛ ꯌꯥꯝ ꯆꯥꯁꯤꯦ ꯂꯩꯔꯗꯤ ꯍꯣꯔꯦꯟ ꯑꯃꯨꯛ ꯉꯝꯃꯣꯏꯗ꯭ꯔꯤꯅꯦꯕ ꯅꯨꯡꯊꯤꯟꯗꯣ ꯃ ꯁꯂꯥꯗꯀꯨꯝꯕ ꯂꯩꯗꯅ ꯃꯪꯒ꯭ꯔꯥꯒꯨꯝꯕ ꯑꯗꯩ ꯄꯨꯛ ꯊꯟꯗꯧꯕ ꯑꯗꯨꯝꯕ ꯑꯣꯏꯅ ꯁꯥꯕ
ꯑꯗꯨꯅꯁꯨ ꯐꯁꯨ ꯐꯩꯅꯦ ꯍꯥꯏꯕ ꯏꯁꯥꯗ ꯌꯥꯡꯗꯣꯏꯅꯦꯕ
ꯁꯂꯥꯛꯀꯔꯗꯤ ꯅꯣꯡꯃꯗ ꯀꯣꯝꯄꯥꯛ ꯀꯣꯝꯄꯥꯛꯅ ꯁꯣꯏꯗꯣꯏꯁ ꯑꯩꯈꯣꯏ ꯃꯥꯅ ꯁꯣꯏꯍꯟꯗꯣꯏꯅꯤ ꯀꯕꯤ ꯊꯥꯕꯤ ꯑꯁ
ꯑꯗꯨꯊꯝ ꯉ ꯇ ꯌꯥꯝ ꯆꯥꯎ
ꯑꯗꯨ ꯑꯃ ꯁꯦꯝꯕ ꯈꯣꯠꯄꯁꯤ ꯅꯣꯏ ꯌꯨꯝꯗ ꯑꯗꯨꯝ ꯍꯧꯖꯕ꯭ꯔꯣ ꯊꯕꯤ ꯅꯨꯡꯕꯤ ꯀꯩꯗꯤꯩ
ꯑꯗꯨꯝꯕꯗꯤ ꯍꯧꯗꯦꯗ ꯑꯩꯈꯣꯏꯗꯤ ꯍꯤꯡꯈꯣꯜ ꯍꯥꯏꯗꯤ ꯂꯧꯗ ꯅꯠꯇꯗꯤ ꯂꯩꯇꯦꯕ ꯌꯨꯝ ꯊꯪꯅꯕꯗꯤ ꯌꯨꯝꯗꯁꯨ ꯑꯃꯨꯛ ꯄꯥꯟꯅꯗ꯭ꯔꯦꯗ ꯑꯩ ꯌꯨꯝꯗ ꯇꯞ ꯇꯞ ꯅꯛꯅꯕꯅꯤꯅ ꯌꯦꯟ ꯂꯣꯏꯕꯁꯨ ꯌꯥꯗꯕ ꯑꯃꯨ ꯂꯣꯏꯕꯁꯨ ꯑꯃꯨꯛ ꯌꯥꯗ ꯦꯕ ꯍꯥꯏꯗꯤ ꯌꯨꯝꯗꯨ ꯊꯪꯅꯕꯅꯦꯅ ꯃꯅꯝ ꯑꯃꯅ ꯃꯅꯝ ꯅꯝꯅꯤ ꯍꯥꯏ ꯀꯥꯟꯗ ꯋꯥ ꯉꯥꯡ ꯀꯥꯟꯗ ꯅꯨꯡꯉꯥꯏꯇꯦꯗꯅ ꯍ
ꯂꯝꯍꯥꯡꯕꯗ ꯍꯇꯗꯤ ꯅꯨꯡꯉꯥꯏꯇꯦ ꯑꯗꯣ ꯌꯦꯟꯒꯨꯝꯕ ꯉꯥꯅꯨꯒꯨꯝꯕ ꯑꯣꯛ ꯀꯨꯝꯕ ꯂꯣꯏꯔꯁꯤꯗꯤ ꯃꯅꯝ ꯃꯥꯥꯗꯣ
ꯍꯣꯏꯌꯦ ꯌꯦꯟꯒꯨꯝꯕ ꯀꯥꯅꯨꯒꯨꯝꯕꯗ ꯂꯣꯏꯅꯤꯡꯉꯦꯕ ꯌꯣꯟꯕꯩ ꯅꯠꯇꯕ ꯁꯨꯝ ꯏꯁꯥꯅ ꯂꯣꯏꯖꯕꯗꯣ
ꯎꯝ
ꯍꯌꯦꯡ ꯀꯣꯟꯅ ꯌꯨꯝ ꯁꯥꯔ ꯑꯣꯏꯅ ꯂꯣꯏꯕ ꯍꯥꯏꯗꯅꯤ
ꯅꯣꯏ ꯌꯥꯝ ꯆꯤꯟꯕ꯭ꯔꯕ ꯐꯕꯤ
ꯌꯥꯝ ꯆꯤꯟꯕꯗꯤ ꯅꯠꯇꯕ ꯄꯣꯠ ꯆꯩꯩ ꯊꯥꯐꯝꯅ ꯂꯩꯇꯕ ꯁꯨꯃꯥꯡꯒꯨꯝꯕꯅ ꯂꯩꯔꯦꯗꯅ
ꯑꯣ ꯁꯨꯃꯥꯡꯗꯤ ꯑꯗꯨꯝ ꯂꯦꯡꯗꯕꯤꯗ ꯑꯗꯨꯝ ꯂꯩꯅꯔꯤꯅꯦꯕ
ꯍꯣꯏ ꯑꯗꯨꯒ ꯄꯣꯠꯆꯩ ꯊꯥꯐꯝꯅ ꯂꯩꯇꯕꯤꯗꯣ
ꯑꯗꯨꯅ ꯍꯖꯥꯡꯒ ꯂꯩ ꯂꯩꯦ ꯆꯥꯔꯦ
ꯑꯥ ꯏꯟꯁꯥꯡꯗꯤ ꯑꯌꯨꯛ ꯉꯟꯇꯥ ꯆꯠꯂꯅꯤ ꯑꯗꯩ ꯍꯥꯎ ꯂꯥꯛꯄ ꯃꯈꯩ ꯀꯥꯔꯛ ꯑꯅꯤ ꯑꯗꯨꯗꯩ ꯂꯩꯕ ꯉꯟꯇꯥ ꯉꯟꯇꯥꯅ
ꯑꯗꯣ ꯅꯣꯏ ꯄꯣꯠꯇꯤ ꯍꯣꯡꯕ꯭ꯔꯣ ꯕꯥꯖꯔ
ꯍꯣꯏ ꯄꯣꯠꯇꯤ ꯍꯣꯡꯉꯦꯕ ꯑꯗꯨꯃꯥꯏꯅ ꯂꯩꯕꯗꯨꯅ ꯑꯗꯨꯗꯩ ꯅꯨꯡꯊꯤꯟꯒꯨꯝꯕ ꯊꯥꯔ ꯐꯝꯕ ꯅꯠꯇꯕ ꯑꯃ ꯃꯣꯏ ꯄꯣꯠꯐꯝꯗ ꯐꯝꯕꯗꯨꯗꯤ ꯇꯥꯡꯉꯦꯕ ꯑꯗꯩ ꯃꯣꯏ ꯂꯥꯛꯑꯒ ꯂꯥꯂꯣꯟꯕꯤꯅꯒ ꯂꯥꯛꯄꯗꯣ ꯑꯗꯨꯗꯤ ꯍꯣꯡꯉꯦꯕ ꯃꯌꯥꯝ ꯃꯌꯥꯝ ꯇꯧꯊꯣꯛꯑꯦꯕ ꯑꯗꯨꯅ ꯑꯌꯨꯛꯁꯦ ꯃꯤ ꯋꯥꯛꯀꯤꯡ ꯆꯠꯅꯕꯀꯣ
ꯑꯗꯨꯃꯥꯏꯅ ꯉꯜꯂꯤꯀꯥꯟꯗ ꯈꯔ ꯂꯩꯍꯧꯔꯗꯤ ꯍꯣꯡꯉꯦꯕꯀꯣ ꯑꯗꯨꯗꯨꯒ ꯅꯨꯡꯗꯤꯟ ꯗꯥꯒꯨꯝꯕ ꯁꯨꯒꯨꯝꯕ ꯃꯇꯝꯗꯒ ꯆꯠꯂꯗꯤ ꯑꯗꯨꯝ ꯆꯞ ꯃꯥꯟꯅꯩꯗ ꯑꯗꯨꯝ ꯍꯥꯏꯗꯤ ꯑꯩꯈꯣꯏ ꯁ꯭ꯋꯥꯏꯗꯤ ꯂꯩꯔꯁꯨ ꯑꯗꯨꯝ ꯆꯞ ꯃꯥꯟꯅꯩꯕ ꯑꯗꯨꯗꯤ ꯕꯖꯥꯔ ꯆꯠꯂꯁꯨ ꯅꯪꯗꯤ ꯀꯩ ꯀꯩ ꯀꯩ ꯃꯊꯦꯜ ꯑꯗꯨ ꯊꯣꯡꯕꯅ ꯈ꯭ꯋꯥꯏꯗꯩ ꯄꯥꯝꯒꯦ
ꯑꯁ ꯃꯊꯦꯜ ꯊꯣꯡꯕꯁꯦ ꯑꯩꯈꯣꯏ ꯏꯟꯁꯥꯡꯒꯤ ꯋꯥꯗꯤ ꯍꯋꯥꯏꯅ ꯍꯩꯌꯦ ꯑꯇꯣꯞꯄꯗꯤ
ꯍꯣꯏ ꯍꯣꯏ ꯍꯋꯥꯏꯏ ꯈ꯭ꯋꯥꯏꯗꯒꯤ ꯂꯥꯏꯕꯁꯦ
ꯍꯣꯏ ꯍꯋꯥꯏ ꯑꯍꯥꯎ ꯊꯣꯡꯕ ꯑꯗꯨꯗꯤ ꯂꯥꯛ ꯑꯗꯨꯗꯤ ꯎꯝ
ꯅꯪꯅ ꯆꯥꯅꯤꯡꯕꯗꯤ ꯀꯩꯀꯩ ꯏꯟꯁꯥꯡ ꯆꯥꯅꯤꯡꯒꯦꯕ
ꯏꯟꯁꯥꯡꯂꯣ ꯑꯩꯅ ꯄꯥꯝꯕꯗꯤ ꯑꯆꯝꯕ ꯑꯆꯝꯕꯥꯕꯨ ꯑꯣꯏꯔꯗꯤ ꯌꯥꯔꯦ ꯈꯥꯃꯦꯟꯁꯤꯟꯒꯨꯝꯕ ꯆꯝꯊꯣꯡꯒꯨꯝꯕ
ꯑꯗꯨꯒꯨꯝꯕꯗꯣ ꯆꯥꯅꯤꯡꯉꯤꯗꯣ ꯐꯩꯅꯦ ꯑꯩꯈꯣꯏꯒꯤ ꯏꯅꯥꯎꯄꯥꯗꯤꯕꯣ ꯊꯥꯎ ꯉꯧꯗ꯭ꯔꯗꯤ ꯆꯥꯎ ꯌꯥꯗꯦ
ꯑꯇꯩ ꯀꯩꯅꯣꯒꯨꯝꯕ ꯁꯧꯒ꯭ꯔꯤꯒꯨꯝꯕ
ꯃꯥꯗꯤ ꯁꯥ ꯊꯣꯡꯕꯒꯨꯝꯕꯁꯦ ꯌꯥꯝ ꯄꯥꯝꯃꯦ ꯀꯩꯑꯕꯥ
ꯆꯤꯡꯗ ꯄꯥꯟꯕ ꯑꯃ ꯍꯩꯅꯥ ꯁꯤꯟ ꯍꯥꯏꯕ꯭ꯔꯥ ꯑꯃ ꯂꯩꯇ꯭ꯔꯣ ꯑꯁꯤꯟꯕ
ꯀ ꯀꯔꯥ ꯀꯩꯕ ꯅꯪ ꯍꯧꯖꯤꯛ ꯍꯥꯏꯕꯗꯣ
ꯍꯩꯅꯥꯁꯤꯟ ꯍꯩꯅꯥꯁꯤꯟ
ꯈꯪꯗꯤꯌꯦ ꯅꯪ ꯍꯥꯏꯗꯣ
ꯑꯣ ꯅꯣꯏ ꯈꯪꯉꯥꯔꯣꯏ ꯑꯗꯨꯗꯤ ꯑꯩꯈꯣꯏ ꯁꯣꯝꯗꯥꯗꯤ ꯍꯥꯎ ꯃꯈꯩꯅ ꯌꯥꯝ ꯄꯨꯊꯣꯛꯂꯛꯑꯦꯕ ꯍꯩꯅꯥꯁꯤꯟ ꯍꯥꯏꯁꯦ ꯑꯩꯈꯣꯏ ꯇꯝ ꯄꯥꯥꯛꯇꯗꯤ ꯄꯥꯥꯟꯗꯦꯕ ꯃꯣꯏ ꯇꯥꯏꯕꯦꯜ ꯃꯈꯩꯅ ꯄꯨꯊꯣꯛꯂꯛꯄꯅꯦꯕ ꯑꯗꯨ ꯍꯥꯎꯋꯦꯕ ꯁꯧꯒ꯭ꯔꯤꯒꯗꯤ ꯃꯥꯟꯅꯗꯦ ꯁꯧꯒ꯭ꯔꯤꯒꯤ ꯃꯑꯣꯡ ꯁꯤꯟꯗꯤ ꯁꯤꯟꯗꯣꯏꯅꯦꯕ ꯑꯗꯣ ꯃꯅꯥꯒ
ꯃꯅꯥꯗꯣ ꯑꯃ ꯀꯩꯅꯣꯒꯤ ꯇꯥꯏꯞꯇ ꯇꯧꯕꯗꯨꯔꯥꯕ ꯑꯩꯈꯣꯏꯒꯤ ꯆꯝꯄ꯭ꯔꯥ ꯃꯅꯥꯒꯤ ꯇꯥꯏꯞꯇꯒ ꯇꯧꯕ
ꯍꯣꯏ ꯆꯝꯄ꯭ꯔꯥ ꯃꯅꯥ ꯍꯣꯏ ꯁꯥꯡꯇꯛ ꯁꯥꯡꯇꯛ ꯇꯧꯕꯗꯣ
ꯑꯗꯨꯗꯣ ꯑꯩꯈꯣꯏ ꯆꯤꯡ ꯌꯦꯟꯁꯤꯟ ꯍꯥꯏꯌꯦ
ꯍꯣꯏ ꯆꯤꯡ ꯌꯦꯟꯁꯤꯟꯗꯨꯅꯦ ꯑꯩꯈꯣꯏꯅ ꯍꯩꯅꯥꯁꯤꯟ ꯍꯥꯏꯁꯤꯅ
ꯑꯣ ꯑꯗꯨ ꯑꯩ ꯑꯗꯨ ꯃꯥꯜꯂꯛꯑꯕ ꯅꯪ ꯍꯥꯏꯗꯣ
ꯑꯣ ꯑꯗꯨ ꯑꯗꯨ ꯍꯥꯎꯋꯦ
ꯍꯣꯏꯅꯦ ꯑꯗꯨꯗꯣ ꯆꯤꯡꯗ ꯅꯠꯇ꯭ꯔꯗꯤ ꯍꯧꯗꯕ
ꯍꯣꯏ
ꯑꯗꯨꯁꯨ ꯑꯗꯨꯝ ꯍꯥꯎꯕꯅꯦꯍꯦ ꯊꯣꯡꯕ ꯀꯥꯡꯁꯣꯏ ꯑꯂꯨ ꯀꯩꯀꯥ ꯈꯔ ꯈꯥꯏꯖꯤꯜꯂꯒ ꯑꯗꯨꯝ ꯊꯣꯡꯕ ꯍꯥꯎꯕꯅꯦ ꯅꯨꯡꯁꯥ ꯁꯥꯔꯃꯤꯅ ꯁꯧꯒ꯭ꯔꯤꯒꯨꯝꯕ ꯀꯥꯡꯍꯧꯒꯨꯝꯕ ꯇꯧꯕꯁꯤꯅ ꯀꯩꯕ
ꯊꯥꯎꯗꯤ ꯌꯥꯝ ꯆꯥꯗ꯭ꯔꯦ ꯊꯥꯎꯗꯤ ꯆꯥꯗ꯭ꯔꯒꯨꯝꯕꯅꯤꯗ ꯊꯥꯎꯗꯤ
ꯐꯩꯅꯦ ꯊꯥꯎ ꯆꯥꯕꯁꯦ ꯀꯩꯁꯨꯝ ꯀꯥꯟꯅꯕ ꯅꯠꯇꯦ
ꯎꯝ ꯊꯥꯎꯗꯤ ꯆꯥꯗ꯭ꯔꯦꯗ ꯍꯣꯏ ꯑꯩꯅ ꯆꯥꯛ ꯌꯥꯝ ꯆꯥꯅ ꯀꯥꯟ ꯊꯥꯕꯗ ꯑꯃꯨꯛꯀ ꯆꯥꯏ ꯑꯇꯣꯞꯄꯗꯤ ꯌꯦꯟꯒꯨꯝꯕ ꯆꯥꯔꯁꯨꯀꯣ ꯉꯥꯜꯂ ꯈꯔ ꯆꯥ ꯑꯗꯩ ꯑꯩꯈꯣꯏ ꯀꯩꯅꯣ ꯂꯩ ꯍꯥꯏꯗꯤ ꯉꯥꯅꯉꯥꯏꯗ ꯃꯣꯏ ꯇꯩꯆꯤꯜꯂꯒ ꯑꯣꯚꯦꯟꯒꯨꯝꯕꯗꯣ ꯑꯗꯨ ꯉꯥꯜꯂꯒ ꯑꯗꯨꯝꯕ ꯆꯥꯕ ꯌꯦ ꯅꯨꯡꯉꯥꯏꯖ
ꯊꯥꯎ ꯌꯥꯝ ꯆꯥꯗꯕꯗꯤ ꯐꯔꯕꯅꯦ
ꯊꯥꯎ ꯋꯥꯔꯤꯗꯤ ꯆꯥꯗ꯭ꯔꯦꯗ ꯊꯦꯡꯕꯨ ꯊꯦꯡꯗꯦꯗ ꯑꯗꯩ ꯌꯦꯔꯧ ꯑꯃꯨꯛ ꯍꯧꯔꯁꯨꯀꯣꯘꯤꯗꯣ ꯑꯗꯨꯅ ꯍꯥꯏꯐꯦꯠ ꯇꯩꯔꯒ ꯈꯥꯡꯗ
ꯑꯩꯈꯣꯏꯁꯨ ꯑꯩꯈꯣꯏ ꯁꯤꯗꯗꯤ ꯄꯥꯡꯉ ꯊꯥꯎꯗꯤ ꯆꯥꯗꯦ ꯍꯣꯏ ꯑꯗꯨꯕꯨꯗꯤ ꯑꯩꯈꯣꯏꯁꯨ ꯀꯥꯡꯁꯣꯏꯒꯨꯝꯕ ꯎꯝ ꯑꯆꯨꯝꯕꯅ ꯑꯌꯥꯝꯕ ꯀꯥꯏꯌꯦꯕ
ꯍꯥꯏꯗꯤ ꯑꯍꯟꯗꯣ ꯑꯩꯈꯣꯏꯒꯤ ꯁꯨꯒꯔ ꯂꯩꯕꯒꯤ ꯈꯥꯎ ꯉꯧꯕ ꯈꯣꯠꯄꯗꯣ ꯄꯥꯡꯝ ꯆꯥꯗꯦꯕ ꯑꯩꯈꯣꯏꯁꯨ ꯁꯥ ꯊꯣꯡꯕꯒꯨꯝꯅ ꯁꯥ ꯉꯥ ꯊꯣꯡꯉꯀꯥꯟꯗꯒꯨꯝꯕ ꯑꯗꯨꯃꯥꯏꯅ ꯇꯧꯔ ꯆꯥꯕꯅꯦ
ꯅꯣꯏ ꯑꯗꯨꯅꯗꯤ ꯂꯩꯕ ꯅꯨꯡꯉꯥꯏꯕ꯭ꯔꯣꯕ ꯂꯩꯐꯝ ꯆꯥꯐꯝꯗꯣ
ꯂꯩ ꯄꯩꯅꯤ ꯅꯅꯨꯡꯉꯥꯏ ꯑꯗꯨꯗꯨ ꯄ꯭ꯔꯁꯥꯗ ꯊꯣꯛꯣꯡꯇꯗꯤ ꯅꯨꯅꯨꯡꯉꯥꯏꯇ
ꯄꯩꯁꯥ ꯊꯣꯛꯄ ꯑꯃ ꯑꯩꯅ ꯍꯥꯏꯗꯤ ꯄꯩꯁꯥ ꯊꯣꯛꯄ ꯑꯝꯗꯣ ꯄꯩꯁꯥ ꯊꯣꯛꯄ ꯍꯥꯏꯁꯦ ꯄꯩꯁꯥ ꯇꯝꯐꯝꯗ ꯌꯥꯝ ꯅꯨꯡꯉꯥꯏꯣꯕ ꯄꯩ ꯇꯥꯟꯕꯒ ꯁꯨꯝ ꯂꯩꯗꯅ ꯌꯥꯝ ꯍꯥꯏꯗꯤ ꯆꯠꯂꯒ ꯈꯣꯠꯂꯒ ꯇꯥꯟꯕ ꯂꯩꯗꯅ
ꯑꯣ ꯑꯗꯨꯒꯤꯕꯨꯗꯤ ꯑꯗꯨꯝ ꯂꯩꯌꯦ ꯄꯩꯁꯥ ꯇꯥꯐꯝ ꯈꯣꯠꯄꯕꯨꯗꯤ ꯑꯗꯨꯝ ꯂꯩꯌꯦꯅꯦ
ꯑ
ꯅꯨꯡꯉꯥꯏꯕꯗꯨꯕꯨꯗꯤ ꯑꯩꯈꯣꯏ ꯅꯨꯄꯥꯒꯤ ꯍꯥꯏꯕꯅꯦ ꯑꯩꯈꯣꯏꯗꯤ ꯑꯩꯈꯣꯏꯗꯤ ꯅꯨꯄꯤꯅꯤꯅ ꯃꯄꯥꯟ ꯧꯗ꯭ꯔꯦ ꯌꯨꯝꯗ ꯑꯗꯨꯝ ꯇꯧꯕ ꯌꯥꯕ ꯑꯣꯏꯅ ꯇꯧꯕ ꯂꯩꯌꯦꯅ
ꯍꯣꯏ ꯅꯨꯄꯤꯗꯤ ꯃꯄꯥꯟ ꯊꯣꯛꯑ ꯇꯧꯕꯁꯦ ꯄꯥꯝꯁꯨ ꯄꯥꯝꯖꯦꯗ
ꯑꯗꯣ ꯁꯨꯝ ꯌꯨꯝꯗ ꯅꯠꯇꯕꯁꯨ ꯈꯤꯇꯪ ꯈꯔ ꯑꯅꯛꯄꯗ ꯑꯗꯨꯝ ꯇꯧꯕ ꯌꯥꯕꯗꯤ ꯑꯗꯨꯝ ꯂꯣꯏ ꯂꯩꯅꯩꯕ ꯈꯔ ꯊꯕꯛ ꯍꯩꯌꯦ ꯑꯗꯨꯗꯤ ꯑꯗꯨ ꯂꯩꯇꯕ ꯃꯦꯆꯤꯟꯗꯣ ꯂꯩꯇꯕ
ꯑꯣ ꯑꯩꯈꯣꯏ ꯁꯣꯟꯅꯔꯤ ꯑꯗꯨꯝꯕꯁꯤ ꯍꯥꯏꯗꯤ ꯌꯥꯝ ꯇꯧꯅꯩꯑꯕ ꯅꯨꯄꯤ ꯀꯥꯡꯕꯨꯁ ꯇꯧꯅꯩ ꯍꯥꯏꯗꯤ ꯑꯗꯨꯝꯕꯅ ꯍꯥꯏꯗꯤ ꯈꯤꯇꯪ ꯇꯥꯏꯕ ꯂꯩ ꯂꯨꯄꯥ ꯇꯔꯥꯃ ꯀꯨꯟ ꯑꯃꯅꯤ ꯕꯖꯥꯔꯒ ꯅꯛꯅꯔꯦꯑꯦꯀꯣ
ꯏꯁ ꯑꯩꯈꯣꯏ ꯁꯤꯗꯗꯤ ꯌꯥꯝ ꯇꯥꯡꯉꯦꯕꯣ ꯑꯩꯈꯣꯏ ꯁꯤꯗꯗꯤ ꯌꯥꯝ ꯇꯥꯡꯉꯤꯗꯤ ꯑꯩꯈꯣꯏ ꯐꯅꯦꯛꯁꯤ ꯀꯩ ꯁꯦꯠꯅꯩ ꯈꯣꯠꯅꯩꯁꯦ ꯑꯃꯥꯀꯁ ꯁꯨꯝ ꯇꯥꯏꯍꯟꯕꯗꯣ ꯑꯗꯨꯗꯨꯗ ꯂꯨꯄꯥ ꯐꯣꯔꯇꯤ ꯅꯠꯇ꯭ꯔꯒ ꯐꯤꯐꯇꯤ ꯂꯧꯋꯦꯕ ꯑ ꯇꯥꯉꯦꯕ
ꯋꯥ
ꯅꯣꯏꯔꯣꯝꯗꯗꯤ ꯇꯥꯡꯗ꯭ꯔꯣ
ꯌꯥꯝ ꯇꯥꯡꯕ ꯑꯣꯏꯗꯅ ꯃꯌꯥꯝ ꯂꯩꯔꯕꯅꯤꯅ ꯑꯗꯨꯝꯕ ꯑꯗꯩꯗꯤ ꯑꯩꯈꯣꯏ ꯁꯣꯝ ꯅꯨꯄꯤ ꯃꯈꯩꯁꯤꯅ ꯀꯦꯞ ꯂꯣꯏꯔꯅꯤꯀꯣ ꯃꯥꯏ ꯑꯩꯈꯣꯏ ꯁꯣꯏꯗꯗꯤ ꯇꯝꯐꯝꯁꯨ ꯌꯥꯝ ꯂꯩꯌꯦꯕ ꯇꯞꯐꯝ ꯍꯥꯏꯗꯤ ꯅꯤꯖꯦ ꯀ꯭ꯌꯣ ꯍꯥꯏꯕ ꯑꯃꯅꯦꯕ ꯇꯦꯞ ꯂꯣꯏꯔꯒ ꯃꯥꯥꯏ ꯊꯦꯔꯥꯄꯤꯅ ꯊꯦꯔꯥꯄꯤ ꯇꯝꯐꯝꯗꯨ ꯊꯥ ꯇꯔꯨꯛ ꯀ ꯑꯗꯨꯃꯥꯏꯅ ꯑꯗꯨꯝꯕ ꯌꯥꯝ ꯂꯥꯏꯟꯗ ꯆꯠꯅꯕ
ꯂꯩꯗꯤ ꯇꯝꯕꯝ ꯂꯩꯗ ꯑꯩꯈꯣꯏ ꯁ꯭ꯋꯥꯏꯗꯅ ꯀꯣꯆꯤꯡ ꯅꯨꯡ ꯆꯤꯡ ꯑꯗꯨꯒꯨꯝꯕ ꯈꯣꯠꯄꯒꯤ ꯇꯝꯐꯝ ꯑꯗꯨ ꯃꯔꯥꯡ ꯀꯥꯏ ꯋꯥꯅꯤ ꯑꯗꯨꯝꯕꯗꯤ ꯄꯥꯛ ꯂꯩꯇꯦꯗ ꯇꯝꯐꯝꯝꯗ
ꯍ ꯑꯩꯈꯣꯏ ꯑꯗꯨꯝꯕ ꯂꯩꯕ ꯑꯗꯨꯝꯕ ꯊꯥꯏ ꯇꯝꯐꯝꯗꯣ ꯊꯥ ꯇꯔꯨꯛ ꯑꯃ ꯇꯔꯦꯠ ꯑꯃ ꯇꯝꯃꯨꯔꯅꯤꯗꯅ ꯃꯣꯏꯅ ꯊꯥꯈꯅꯤ ꯗꯗꯤꯜꯂꯤꯗ ꯑꯣꯏꯒꯦꯔꯥ ꯑꯗꯨꯗꯩ ꯃꯁꯥꯅ ꯑꯗꯨꯝ ꯄꯩꯁꯥ ꯊꯣꯛꯆꯈ꯭ꯔꯅꯤ ꯑꯗꯨꯗꯩꯗꯤ ꯎ
ꯍ
ꯊꯥ ꯇꯔꯨꯛ ꯈꯛꯇꯅꯦ ꯃꯣꯏꯅ ꯇꯔꯨꯛ ꯇꯔꯦꯠ ꯑꯗꯨ ꯈꯛꯇꯅꯦ ꯊꯣꯛꯏꯗꯣꯏꯁꯦ ꯑꯗꯨꯩ ꯑꯥꯗꯩ ꯆꯠꯈꯤꯗꯣꯏꯅꯤꯀꯣ